ꯇꯥꯕ꯭ꯔꯣ
ꯑꯧ ꯇꯥꯏꯌꯦ ꯆꯥꯛ ꯆꯥꯈ꯭ꯔꯦꯅ
ꯆꯥꯔꯦ
ꯀꯔꯤ ꯃꯊꯦꯜ
ꯍꯥꯥ
ꯀꯔꯤ ꯃꯊꯦꯜ ꯆꯥꯔꯒꯦ
ꯑꯈꯣꯏ ꯑꯁ ꯍꯋꯥꯏ ꯆꯥꯏ
ꯃꯤꯗꯤ ꯑꯌꯨꯛꯇ ꯆꯥꯏ ꯍꯥꯏꯔ ꯑꯈꯣꯏꯗꯤꯥ ꯄꯪꯆ ꯆꯥꯏꯅꯤ
ꯎꯝ
ꯑꯠ ꯑꯗꯨꯗ ꯑꯟꯗꯥꯒꯤ ꯀꯥꯡꯉꯧ ꯑꯃꯒ
ꯎꯝ ꯍꯨꯝ
ꯅꯣꯏꯗꯤ
ꯁꯧꯒ꯭ꯔꯤ ꯊꯣꯡꯕ ꯑꯃꯅꯦ ꯑꯗꯨꯒ ꯀꯥꯡꯍꯧ ꯑꯃꯒ ꯃꯣꯔꯣꯛ ꯃꯦꯠꯄ ꯑꯃꯒ ꯆꯔꯦ
ꯎꯝ ꯑꯁ ꯅꯪꯗꯤ ꯌꯥꯝ ꯏꯅꯔꯖꯤ ꯂꯩꯇꯕ ꯃꯈꯣꯟ ꯃꯥꯜꯂꯦꯗ ꯅꯪ ꯋꯥꯉꯥꯡ
ꯍꯣꯏ ꯊꯣꯡꯃꯒꯦꯀꯣ ꯀꯣꯛ ꯆꯤꯛꯄꯗ ꯇꯨꯝꯃꯒꯦ ꯇꯧꯕꯅꯦ ꯍꯣꯏ
ꯍꯣꯁꯄꯤꯇꯥꯜ ꯆꯠꯄꯗꯒꯤ ꯅꯥꯔꯒ ꯑꯃꯨꯛꯀ ꯍꯜꯂꯛꯈ꯭ꯔꯦ
ꯀꯣꯛ ꯆꯤꯛꯄꯩꯒꯣ ꯆꯥꯛꯆꯥ ꯇꯣꯛꯑꯒ ꯍꯦꯛ ꯇꯨꯝꯕꯁꯨ ꯅꯨꯡꯉꯥꯏꯇꯕꯒꯤ ꯐꯝꯃꯝꯕꯅꯦꯕ ꯑꯩꯁꯦ
ꯎꯝ
ꯁꯧꯒ꯭ꯔꯤ ꯍꯥꯏꯔꯗꯤ ꯀꯩꯅꯣ ꯈꯔ
ꯍꯧꯖꯤꯛꯀꯥꯟ ꯌꯦꯟꯖꯥꯡ ꯁꯧꯒ꯭ꯔꯤ ꯈꯪꯗꯦ
ꯈꯪꯉꯦ ꯑꯩꯅ ꯀꯩ ꯍꯥꯏꯁꯤꯔ ꯃꯩꯇꯩꯂꯣꯟꯗ ꯀꯧꯗꯕꯅ ꯈꯪꯗꯦ
ꯎꯝ ꯗꯁꯥꯅꯤꯍꯦ
ꯑꯩꯗꯤ ꯆꯥ ꯊꯛꯅꯤꯡꯉꯥꯏ ꯀꯟ ꯐꯨꯠꯂꯤ
ꯎꯝꯍꯨꯝ ꯀꯩꯅꯣ ꯆꯥꯛꯆꯥ ꯆꯥꯛꯆꯥꯥꯔꯦ ꯍꯥꯏꯗꯥꯏꯅꯦ
ꯍꯥ
ꯆꯛ ꯆꯔꯦ ꯍꯥꯏꯗꯥꯏꯅꯦ
ꯆꯥꯔꯦ
ꯍꯣꯔꯦꯟ ꯊꯛꯅꯤꯡꯉꯥꯏ ꯒꯤꯔꯣ
ꯎꯝ
ꯎꯝ
ꯍꯥ
ꯆꯥ ꯌꯥꯝ ꯊꯛꯄ ꯃꯥꯜꯂꯦꯕ
ꯎꯝ ꯌꯥꯝ ꯊꯛꯄꯗꯤ ꯅꯠꯇꯦꯗ ꯑꯗꯨ ꯑꯣꯏꯔꯁꯨ
ꯎꯝ
ꯏꯁꯤꯡꯒꯨꯝꯕꯗꯤ ꯂꯩꯔꯒ ꯊꯛꯄꯁꯨꯄ ꯗꯤ ꯑꯩꯈꯣꯏꯗ ꯑꯩꯈꯣꯏꯗ ꯀꯩꯅꯣ ꯇꯧꯕꯅ ꯐꯩꯗꯅ
ꯑ ꯑꯗꯨꯗꯤ ꯆꯥꯒ ꯍꯥꯏꯁꯦ ꯁꯨꯡꯊꯛ ꯊꯛ ꯄꯣꯟꯇꯦꯗꯥ ꯅꯣꯡ ꯐꯥꯗꯣꯛ ꯋꯥꯟꯁ ꯏꯟ ꯗ ꯕꯂꯨ ꯃꯨꯟ ꯆꯥꯒꯨꯝꯕꯗꯣ ꯃ ꯆꯤꯟꯗꯕꯅ ꯃꯨꯟꯗ ꯊꯛꯄꯒꯨꯝꯕꯅꯦꯕ ꯆꯥ ꯍꯥꯏꯕꯁꯦ ꯁꯨꯡꯊꯛ ꯊꯛꯇꯦ
ꯑ꯭ꯁ ꯅꯨꯄꯤꯁꯤꯡꯗꯤ ꯌꯥꯝ ꯊꯛꯄꯅ ꯐꯩ ꯍꯥꯏꯗ
ꯎꯝ ꯀꯥꯎ ꯗꯦꯗ ꯑꯗꯨꯦ
ꯍꯣꯏ ꯅꯨꯄꯥꯁꯤꯡꯁꯨ ꯗꯔꯀꯥꯔ ꯂꯩ ꯑꯗꯨ ꯑꯣꯏꯔꯁꯨ ꯅꯨꯄꯤꯁꯤꯡꯅ ꯍꯦꯟꯅ ꯊꯛꯑꯗꯤ ꯐꯩ ꯍꯥꯏꯅ ꯍꯥꯏꯅꯩꯅꯤ
ꯍꯥꯏꯅꯦ ꯑ꯭ꯁ ꯁꯨꯡꯊꯛ ꯊꯛꯅꯤꯡꯗꯦ ꯍꯣꯏ ꯃꯣꯔꯣꯛ ꯀꯨꯝꯕ ꯁꯤꯡꯖꯨꯒꯨꯝꯕ ꯆꯥꯕ ꯃꯥꯥꯟꯂꯦꯀꯣ ꯑꯃꯔꯛ ꯃꯔꯛ ꯃꯔꯛꯇ ꯑꯗꯨꯝ ꯆꯥꯕ ꯊꯛꯄꯒꯤ ꯋꯥꯅꯤ ꯑꯗꯨ ꯅꯠꯇꯥꯦ
ꯎ ꯑ꯭ꯁ ꯑꯗꯨ ꯍꯥꯏꯔꯒ ꯑꯩꯈꯣꯏ ꯏꯄꯨꯗꯤꯀꯣ
ꯎꯝ
ꯆꯥꯖꯦ ꯌꯥꯝ ꯊꯛꯄꯅꯦ
ꯑꯪ
ꯆꯥꯛ ꯇꯣꯛꯑꯀꯥꯟꯗ ꯃꯥꯒꯤ ꯒ꯭ꯂꯥꯁ ꯑꯆꯧꯕ ꯂꯩꯌꯦꯕ
ꯑꯪ
ꯆꯥ ꯃꯅꯥ ꯍꯥꯞꯄ ꯑꯗꯨ ꯄꯨꯔꯛꯑꯣ ꯍꯥꯏꯔꯅꯤ
ꯎꯝ ꯑꯗꯨ ꯊꯛꯃꯜ ꯆꯥ ꯊꯛꯃꯜꯂꯖꯨ ꯐꯠꯇꯦ ꯍꯥꯏꯕ꯭ꯔꯥ ꯀꯩꯅꯣꯝ ꯍꯥꯏꯕꯅꯦ ꯈꯡꯗꯦ ꯃꯤ ꯈꯔ ꯍꯣꯏ ꯃꯤ ꯈꯔꯅꯗꯤ ꯐꯩꯌꯦ ꯆꯥ ꯊꯣꯛꯄ ꯌꯥꯝ ꯐꯩꯌꯦ ꯑꯗꯨ ꯆꯥꯉꯥꯡ ꯊꯛ ꯌꯥꯝ ꯐꯩꯌꯦ ꯈꯣꯠꯂꯦ ꯍꯥꯏꯕꯅꯦꯕ ꯎꯝ ꯍꯥꯏꯗꯤ ꯎꯝ ꯆꯈꯥꯎꯒꯨꯝꯕ ꯅꯥꯕꯗꯨ ꯑꯗꯨꯒꯨꯝꯕ ꯊꯛꯄ ꯐꯩꯌꯦ ꯍꯥꯏꯌꯦ ꯍꯥꯏꯗꯤ ꯉꯁꯥꯏꯒꯤ ꯎꯝ ꯀꯩꯅꯣꯗꯨ ꯎꯝ ꯆꯥꯃꯅꯥꯗꯣ ꯐꯛꯑꯦꯅ ꯈꯔ
ꯎꯝ
ꯎꯝ ꯑꯗꯨꯃꯥꯏꯅ ꯐꯩ ꯈꯣꯂꯤꯗꯤ ꯍꯥꯏꯕꯅꯦ
ꯑꯗꯣ ꯑꯩꯈꯣꯏ ꯏꯄꯨꯗꯤꯀꯣ
ꯎꯝ
ꯃꯥꯖꯦ ꯅꯥꯏꯟꯇꯤ ꯋꯥꯟ ꯌ꯭ꯔꯁ ꯁꯨꯔꯦꯕ
ꯎꯝ
ꯑꯗꯣ ꯃꯉꯣꯟꯗ ꯍꯧꯖꯤꯛ ꯂꯩꯅꯥ ꯀꯩꯁꯨ ꯂꯩꯇꯦꯕꯀꯣ
ꯎꯝ ꯐꯩꯌꯦꯅꯦ ꯗ
ꯃꯉꯣꯟꯗ ꯅꯨꯡꯉꯥꯏꯇꯕ ꯍꯥꯏꯁꯦ ꯎ ꯃꯥꯒꯤ ꯖꯣꯏꯅꯤꯡꯁꯤꯡꯗ ꯑꯍꯟ ꯑꯣꯏꯔꯛꯄꯒꯤ
ꯎ ꯎ
ꯑꯩꯈꯣꯏꯒꯤ ꯖꯣꯏꯅꯤꯡꯗ ꯃꯍꯤ ꯑꯃ ꯐ꯭ꯂꯨꯏꯠ ꯌꯥꯎꯋꯤꯗꯅꯀꯣ
ꯎꯝ
ꯑꯗꯨꯒꯨꯝꯕ ꯌꯥꯝꯂꯛꯇꯒꯤ ꯀꯩ ꯍꯥꯏꯁꯔꯦ ꯂꯝꯕꯤ ꯐꯠꯇꯕꯒꯨꯝꯕ ꯃꯊꯛ ꯃꯈꯥ ꯀꯨꯝꯕ ꯀꯥꯕꯕꯁꯤꯗ ꯈꯔ ꯋꯥꯏ ꯍꯥꯏ
ꯑꯗꯨꯨꯗꯤ ꯍꯅꯨꯔꯛꯄꯒꯤꯅꯤ ꯗ
ꯎꯝ ꯍꯥꯏꯗꯤ ꯃꯥꯗꯤ ꯑꯣꯜꯋꯦꯁ ꯍꯥꯏꯗ꯭ꯔꯦꯇꯦꯠ ꯑꯣꯏꯔꯒ ꯂꯩꯕꯅꯤꯅ ꯀꯣ
ꯑꯥ
ꯀꯤꯅꯔꯨꯄꯥꯗꯤ ꯀꯔꯤꯝ ꯇꯧꯗꯣꯏ ꯃꯥꯜꯂꯤ
ꯑꯗꯨꯅꯁꯨ ꯐꯔꯤꯅꯤꯅꯦ ꯃꯥ ꯗꯤ ꯆꯍꯤ ꯅꯥꯏꯟꯇꯤ ꯋꯥ ꯟ ꯊ
ꯍꯣꯏ
ꯍꯣꯏ ꯎꯝ
ꯈ꯭ꯔꯗꯤ ꯆꯍꯤ ꯈ꯭ꯔꯥ ꯌꯥꯝꯃꯛꯀꯥꯟꯗ ꯑꯗꯨꯝ ꯈꯪꯉꯤꯗꯅ
ꯎꯝ
ꯎꯝ
ꯍꯟꯂꯨꯔꯅꯤ ꯑꯗꯨ ꯃꯛ ꯇꯥꯗꯤ ꯐꯖꯐꯝ ꯂꯩꯇꯦ ꯍꯥꯏꯗꯨꯅꯤ ꯍꯅꯣꯅꯤ ꯍꯥꯏ ꯍꯅꯨꯨꯒꯅꯤ ꯈꯟꯕꯗ ꯃꯤꯅꯧꯡꯁꯤꯒ ꯑꯟꯊꯣꯛꯅ ꯆꯥꯟꯅꯈꯤꯗ꯭ꯔꯦ ꯅꯪ
ꯌꯦꯡꯉꯁꯤꯚ ꯍꯅꯨꯕ ꯀꯧ ꯏ ꯗ
ꯎꯝ ꯑꯁ ꯅꯪꯖꯨ ꯅꯇꯣꯟ ꯐꯣꯟꯕꯥ ꯃꯥꯜꯂꯦ ꯍꯦ
ꯍꯣꯏ ꯅꯥꯇꯣꯟꯁꯨ ꯐꯨꯅꯜꯂꯦ ꯈꯅꯥꯎꯁꯨ ꯅꯥꯕꯅꯤꯀꯣ ꯑꯗꯨꯃ ꯀꯩꯅꯣ ꯄꯟꯕꯒꯤ ꯇꯥꯏꯞꯇ ꯑꯗꯨꯃꯥꯏꯅ ꯇꯧꯕꯅꯦ
ꯑꯗꯨ ꯁꯇꯤꯝ ꯇꯧꯔꯣꯗꯅ ꯁꯇꯤꯝ ꯇꯧꯕꯁꯨ ꯌꯥꯝ ꯐꯕꯅꯦ
ꯍ
ꯅꯣꯃꯪꯈꯥꯒꯤꯗꯣ
ꯎꯝ ꯉꯁꯤꯗꯤ ꯉꯝꯃꯔꯣꯏ ꯁꯨꯒꯔ ꯉꯥꯏꯍꯥꯛꯇꯪ ꯐꯝꯃꯒ ꯇꯧꯕ
ꯀꯣꯔꯣꯅꯥ ꯃꯇꯝꯗꯤ ꯂꯣꯀ ꯊꯣꯡ ꯀꯥꯟꯗ ꯀꯣꯔꯣꯅꯥꯅꯤ ꯀꯣꯔꯣꯅꯥꯅꯤ ꯈꯛ ꯇꯧꯋꯤꯗ
ꯐꯗꯅ ꯈꯣꯠꯇꯅ ꯚꯦꯛꯁꯤꯅꯦꯁꯟ ꯀꯥꯞ ꯇꯧꯗꯅ꯫
ꯑꯁ ꯑꯗꯣ ꯑꯩ ꯎꯝ ꯂꯥꯁ ꯂꯥꯁ ꯌꯔꯗ ꯂꯥꯁ ꯂꯥꯁ ꯌꯔꯗ ꯈꯪꯗ꯭ꯔꯦ ꯑꯩ ꯄꯥꯁꯄꯣꯔꯠ ꯁꯦꯝꯃꯦꯕꯀꯣ꯫
ꯑ꯫
ꯁꯦꯝꯕ ꯃꯇꯝꯗ꯫ ꯚꯦꯛꯁꯤꯅꯦꯁꯟ ꯚꯦꯛꯁꯤꯟ ꯀꯥꯞꯄꯝꯕꯒꯤꯗꯣ꯫
ꯎꯝ
ꯑꯩꯈꯣꯏꯗ ꯁꯥꯔꯇꯤꯐꯤꯀꯦꯠ ꯃꯆꯥ ꯑꯃ ꯄꯤꯗꯅ꯫ ꯚꯦꯛꯁꯤꯅꯦꯠ ꯇꯧꯋꯦ ꯍꯥꯏꯕꯒꯤ ꯑꯗꯨꯒꯤ ꯆꯦꯗꯣ ꯅꯤꯔꯛꯄ ꯋꯥꯅꯤ꯫ ꯑꯁ ꯑꯩꯗꯤ꯫ ꯀꯨꯏꯔꯕꯅꯤꯅ ꯂꯣꯏ ꯃꯥꯡꯈ꯭ꯔꯦꯕ꯫
ꯎꯝ
ꯑꯗꯨꯒꯤ ꯀꯩꯅꯣꯗ ꯑꯃꯨꯛꯀꯣ ꯁꯦꯟꯇꯔꯗ ꯃꯣꯢꯒꯤ ꯚꯦꯛꯁꯤꯟ ꯚꯦꯛꯁꯤꯅꯦꯠ ꯇꯧꯕ ꯁꯦꯟꯇꯔꯗ ꯆꯠꯂꯨꯔꯦ ꯆꯠꯂꯒ ꯑꯁ ꯅꯪꯒꯤꯗꯨ ꯀꯨꯢꯃꯜꯂꯨꯕꯅ ꯈꯪꯗ꯭ꯔꯦꯍꯦ ꯍꯥꯢꯔꯛꯑꯖꯨ ꯅꯪꯒꯤ ꯐꯣꯟ ꯅꯝꯕꯔ ꯑꯙꯥꯔ ꯂꯤꯡ ꯇꯧꯔꯝꯕ꯭ꯔꯥ ꯍꯥꯢꯔꯒ ꯑꯩꯒꯤ ꯐꯣꯟ ꯅꯝꯕꯔ ꯗꯣ ꯀꯩꯅꯣ ꯕ꯭ꯂꯦꯛꯀꯤ ꯁꯤꯝꯅꯦꯕ ꯀꯣ ꯑꯗꯨꯁꯨ ꯁꯤꯈ꯭ꯔꯕ
ꯎꯝ ꯍꯨꯝ
ꯔꯦꯖꯤꯁꯇꯥꯔ ꯇꯧꯔꯝꯕ ꯅꯝꯕꯔꯗꯣ ꯂꯩꯇ꯭ꯔꯕꯅꯤꯅ ꯑꯁ ꯅꯪꯒꯤꯖꯦ ꯒ꯭ꯌꯥꯟ ꯇꯥꯗ꯭ꯔꯦ ꯍꯥꯢꯔꯒ ꯑꯩꯖꯦ ꯑꯃꯨꯛꯀ ꯁꯤꯝ ꯑꯅꯧꯕ ꯂꯧꯔꯦ ꯑꯗꯥ ꯂꯤꯡ ꯇꯧꯔꯒ ꯑꯗꯨꯒ ꯃꯣꯢ ꯍꯦꯠ ꯑꯣꯐꯤꯁꯇ ꯆꯠꯂꯦ ꯍꯦꯠ ꯑꯣꯐꯤꯁ ꯆꯠꯂꯒ ꯑꯆꯧꯕꯗꯣ ꯃꯦꯅꯦꯖꯔ ꯔꯣ ꯑꯃꯗ ꯎꯅꯔꯨꯔꯦ
ꯎꯝ
ꯃꯥꯅ ꯑꯗꯨꯗꯨꯒ ꯁꯦꯝꯃꯒ ꯑꯃꯨꯛꯀ ꯄꯤꯔꯛꯄꯅꯦ
ꯎꯝ ꯎꯝ
ꯑꯁ ꯑꯟꯗꯤ ꯑꯁꯤꯒꯨꯝꯕ ꯑꯈꯣꯢ ꯗꯔꯀꯥꯔ ꯂꯩꯇꯦ ꯍꯥꯢꯔꯒ ꯊꯝꯕꯁꯨ ꯌꯥꯗꯦ
ꯎꯝ
ꯍꯧꯖꯤꯛ ꯑꯦꯕꯦꯁꯟꯒꯤ ꯆꯪꯒꯦ ꯍꯥꯢꯔꯗꯤꯀꯣ ꯁꯤꯒꯨꯝꯕꯕꯁꯦ ꯌꯥꯝ ꯗꯔꯀꯥꯔ ꯂꯩꯕꯅꯦꯕ
ꯎꯝ ꯎꯝ ꯎꯝ ꯑꯩ ꯏꯁꯥꯐꯠꯇꯦ ꯄꯥꯁ ꯅꯤꯁꯥꯒꯤ ꯇꯧꯔꯕꯅꯦꯕꯀꯣ ꯑꯩ ꯅꯤꯁꯥꯒꯤ ꯌꯥꯔꯒ ꯑꯗꯨꯝ ꯁꯥꯕ ꯐꯪꯗꯅ ꯂꯩ
ꯍꯧꯖꯤꯛꯗꯤ ꯀꯩꯗꯧꯔꯤꯕ
ꯁꯨꯝ ꯐꯃꯝꯕꯅꯤꯗ ꯅꯥꯟꯊꯣꯛꯄꯒꯤ
ꯏꯁꯤꯡ ꯑꯁꯥꯕ ꯊꯛꯑꯣ
ꯏꯁꯤꯡ ꯑꯁꯥꯕ ꯊꯛꯄꯗꯨ ꯑꯃꯨꯛ ꯌꯥꯗꯕ ꯆꯈꯥꯎꯗ ꯌꯥꯅꯤ
ꯀꯩꯒꯤ ꯅꯥꯕ꯭ꯔꯣ ꯏꯁꯤꯡ ꯑꯁꯥꯕ ꯊꯛꯄꯁꯦ
ꯆꯈꯥꯎ ꯌꯥꯝ ꯑꯁꯥꯕ ꯊꯛꯑꯗꯤ ꯅꯔꯣꯢꯗꯧꯕ ꯑꯗꯨ ꯃꯁꯥ ꯁꯥꯔꯖꯨꯀꯣ ꯌꯥꯗ꯭ꯔꯦꯕ ꯆꯒꯥꯥꯎꯁꯤ ꯆꯥꯟꯅꯗ꯭ꯔꯦ ꯑꯗꯨꯒꯤ
ꯅꯪ ꯑꯦꯔꯄꯤꯁ ꯍꯥꯞꯄ꯭ꯔꯥ
ꯍꯥꯞꯇꯦ ꯇꯞꯅ ꯇꯥꯕ꯭ꯔꯩ
ꯀꯩꯅꯣꯅꯦ ꯅꯠꯇꯦ ꯃꯔꯛ ꯃꯔꯛꯇ ꯇꯠꯄ
ꯎꯝ ꯅꯦꯠꯋꯥꯛ ꯅꯨꯡꯉꯥꯢꯇꯕꯩ ꯑꫭꯢꯔꯝ ꯁꯤꯗ ꯅꯦꯠꯋꯥꯛ ꯈꯔ ꯅꯨꯡꯉꯥꯢꯇꯥꯕꯅꯤ
ꯍꯧꯖꯤꯛ ꯈꯔ ꯐꯖꯅ ꯁꯦꯡꯅ ꯇꯥꯢ ꯅꯦꯠꯋꯥꯛ ꯅꯨꯡꯉꯥꯢꯇꯕꯒꯤꯅꯤ ꯍꯥꯢꯔꯒ
ꯎꯝ
ꯑꯗꯨ ꯅꯪ ꯑ ꯍꯣꯁꯄꯤꯇꯥꯜꯗ ꯄꯨꯔꯒ ꯆꯠꯄꯗꯨ ꯅꯕꯣꯛꯔꯥ ꯅꯟ ꯅꯅꯦꯔꯥ
ꯏꯕꫭꯛ ꯏꯕꫭꯛ ꯑꯈꯣꯢꯒꯤ ꯏꯃꯥꯟ ꯑꯥ ꯏꯃꯥꯒꯤ ꯃꯗꯣꯝ ꯆꯥꯅꯦꯕꯀꯣ
ꯑꯥ ꯑꯥ ꯑꯥ
ꯃꯥꯟꯗ ꯆꯦꯟꯕꯤꯅꯤꯡꯉꯥꯏ ꯈꯣꯠꯅꯤꯡꯉꯥꯏꯗꯣ ꯂꯩꯇꯕ ꯑꯗꯨꯒꯤ ꯑꯩꯅ ꯆꯠꯄꯤꯕꯅꯦꯕ ꯑꯗꯨꯒꯤꯁꯨꯀꯣ ꯋꯥ ꯀꯨꯝꯃꯒꯦ ꯌꯥꯗ꯭ꯔꯦ ꯍꯥꯏꯔꯒ ꯂꯣꯛꯁꯤꯒ ꯑꯥ
ꯋꯥꯏ ꯁꯪꯗ꯭ꯔꯦꯅꯦ ꯑꯗꯨꯗꯤ
ꯎꯝ ꯎꯝ ꯑꯁ ꯍꯌꯦꯡꯗꯤ ꯑꯃꯨꯛ ꯁ꯭ꯀꯨꯜ ꯆꯠꯂꯨꯗꫭꯏꯅꯤ ꯑꯁ ꯇꯟꯕꯅ ꯉꯥꯎꯔꯦ
ꯎꯝ ꯑꯦ ꯊꯕꯛ ꯆꯠꯂꯤꯕ ꯍꯥꯏꯗꯨꯗꯤ ꯋꯥꯈꯜꯗ ꯄꯩꯁꯥ ꯄꯩꯁꯥ ꯄꯩꯁꯥ ꯂꯩꯕꯒꯤ ꯑꯃꯔꯣꯝꯗꯗꯤ ꯅꯨꯡꯉꯥꯏꯔꯝꯒꯅꯤꯗꯅ ꯄꯩꯁꯥ ꯉꯥꯛꯇ ꯎꯕꯅꯤꯅ
ꯌꯥꯝ ꯋꯥꯔꯛꯄ ꯀꯥꯟꯗꯗꯤ ꯄꯩꯁꯥꯒ ꯄꯥꯝꯃꯛꯇꯕ ꯖꯥꯠꯅꯦ ꯁꯤ
ꯎꯝ ꯑꯗꯣ ꯅꯣꯡ ꯐꯥꯗꫭꯛꯒꯨꯝꯕꯗꯤ ꯁꯨꯇꯤ ꯂꯧꯕ ꯌꯥꯏꯗꯅ ꯅꯁꯥ ꯉꯝꯗꯗꯤ
ꯎꯝ ꯉꯁꯤ ꯉꯁꯤ ꯁꯨꯇꯤ ꯂꯧꯈꯔꯝꯅꯤꯅ ꯍꯌꯦꯡꯃꯨꯛ ꯂꯧꯕ ꯇꯟꯕ ꯑꯩꯅ ꯁꯨꯇꯤ ꯂꯧꯕ ꯌꯥꯝ ꯇꯜꯂꯦꯕ ꯑꯣꯏꯔꯗꯤ ꯌꯥꯝ ꯉꯥꯡꯉꯦꯕ ꯍꯥꯏꯗꯤ ꯑꯈꯣꯏ ꯑꯉꯥꯡꯒꯤ ꯑꯈꯣꯏꯅ ꯁꯨꯇꯤ ꯂꯧꯈ꯭ꯔꯗꯤ ꯑꯃꯨꯛ ꯑꯉꯥꯡꯈꯣꯏꯗ ꯃꯥꯡꯖꯩꯗꯅ ꯑꯗꯨꯢ ꯈꯜꯂꯒ ꯀꯩꯅꯣ ꯇꯧꯕ ꯑꯈꯣꯢꯗꯣ
ꯑꯗꯨ ꯇꯨꯢꯁꯟꯗꯤ ꯁꯨꯇꯤ ꯑꯣꯏꯔꯕ꯭ꯔꯣ ꯉꯁꯤꯁꯦ
ꯍꯣꯏ ꯇꯨꯏꯁꯟ ꯁꯨꯇꯤ ꯑꯣꯏꯒ꯭ꯔꯦ ꯑꯩꯅ ꯑꯁ ꯀꯣꯛ ꯆꯤꯛꯄꯅ ꯌꯥꯗ꯭ꯔꯦ ꯁꯤ ꯁꯨꯇꯤ ꯊꯥꯈ꯭ꯔꯁꯦꯅ ꯍꯥꯏꯈ꯭ꯔꯦ
ꯃꯥꯅꯥ ꯎꯝꯃꯦ ꯑꯩꯅ ꯉꯁꯤ ꯁꯨꯇꯤ ꯊꯥꯈ꯭ꯔꯁꯦꯅ ꯍꯥꯏꯈ꯭ꯔꯦ ꯑꯇꯩꯗꯨꯅꯦ ꯐꯣꯟ ꯇꯧꯅꯔꯛꯑꯦ ꯑꯗꯨ ꯑꯩ ꯉꯁꯤꯗꯤ ꯁꯨꯇꯤ ꯊꯥꯈ꯭ꯔ ꯁꯤ ꯈꯣꯠꯁꯦ ꯍꯥꯏꯔꯒ ꯁꯨꯇꯤ ꯊꯥꯈ꯭ꯔꯦ ꯅꯣꯡꯁꯨ ꯆꯨꯁꯤꯜꯂꯛꯄ ꯃꯇꯥꯟꯖꯥꯅ ꯇꯥꯏꯃꯤꯡꯗ
ꯎꯝ ꯑꯩꯒꯤ ꯈ꯭ꯋꯥꯢꯗꯒꯤ ꯇꯟꯕ ꯁꯕꯖꯦꯛꯇꯤ ꯂꯥꯏꯔꯤꯛ ꯇꯟ ꯂꯥꯏꯔꯤꯛ ꯇꯝꯕꯖꯤꯅꯤ
ꯑꯗꯨꯗꯤ ꯑꯗꯨꯗꯤ ꯃꯤ ꯑꯌꯥꯝꯕꯅ ꯑꯣꯏꯒꯅꯤ ꯑꯗꯨꯗꯤ
ꯋꯥ ꯐꯖꯅ ꯉꯥꯡꯃꯒ ꯀꯩ ꯍꯥꯏꯁꯤꯔ ꯏꯪꯅ ꯇꯞꯅ ꯇꯝꯕꯖꯨ ꯑꯩꯈꯣꯏꯕꯨ ꯀꯤꯕ ꯐꯥꯎꯗꯦꯕ ꯃꯣꯏ ꯑꯉꯥꯡꯖꯤꯡꯅꯀꯣ
ꯑꯥ ꯑꯥ ꯑꯥ
ꯑꯗꯨꯒ ꯃꯣꯏ ꯀꯤꯍꯟꯅꯤꯡꯉꯥꯏ ꯇꯧꯔꯁꯨ ꯑꯃꯨꯛꯀ ꯌꯥꯗꯦꯕ
ꯍꯣꯢ ꯑꯃꯨꯛ ꯃꯨꯛꯇꯤ ꯀꯣ ꯑꯁ ꯔꯣꯜꯖꯦ ꯌꯥꯝ ꯂꯧꯕ ꯖꯥꯠꯅꯦ ꯐꯥ ꯃꯧ ꯐꯠꯇꯕꯤꯒꯤ ꯔꯣꯜ ꯈꯔ ꯂꯧ ꯑꯗꯒꯤ ꯃꯧ ꯐꯕꯤꯒꯤ ꯔꯣꯜ ꯈꯔ ꯂꯧ ꯑꯗꯒꯤ ꯑꯁ ꯌꯥꯝ ꯅꯨꯡꯉꯥꯏꯕ ꯖꯥꯠꯅꯤꯗ ꯑꯉꯥꯡꯈꯣꯏꯒ ꯂꯩꯃꯤꯟꯅꯕꯖꯦꯀꯣ ꯑꯃꯨꯛ ꯈꯔ ꯁꯥꯎꯒꯅꯤ ꯁꯥꯎ ꯑꯣꯠꯀꯅꯤ ꯌꯥꯔꯣꯏ ꯑꯗꯩ ꯑꯃꯨꯛ ꯐꯨ ꯐꯨꯒꯦ ꯍꯥꯏꯔꯒ ꯇꯧꯕ ꯁꯥꯔꯒ ꯈꯔ ꯑꯗꯨꯗꯒꯤ ꯑꯗꯨꯃꯥꯏꯅ ꯈꯔ
ꯅꯪꯒꯤꯗꯤ ꯌꯥꯝ ꯐꯔꯦꯗꯦ ꯅꯪ ꯑꯣꯖꯥ ꯇꯧꯔꯤꯕꯁꯦ
ꯎꯝ
ꯍꯥꯏꯗꯤ ꯅꯣꯏꯗꯤ ꯏꯃꯨꯡ ꯑꯃꯗ ꯆꯠꯇꯣꯏꯅꯤꯗꯅ
ꯑꯥ ꯎꯝ